ꯍꯂꯣ ꯅꯪ ꯑꯃꯨꯧ ꯇꯧꯔꯛꯀꯦ ꯍꯥꯏꯔꯣ ꯀꯣꯜ
ꯑ ꯀꯅ ꯇꯧꯔꯛꯑꯒꯦꯗꯤ ꯅꯪꯍꯥꯟ ꯇꯧꯁꯤꯜꯂꯛꯑꯕꯅꯤꯅ ꯑꯩꯅ ꯇꯧꯔꯛꯄꯁꯨ ꯌꯥꯔꯦꯗꯤ
ꯍꯣꯏ ꯍꯣꯏ ꯁꯤ ꯂꯣꯏꯔꯒ ꯇꯧꯔꯛꯑꯣ ꯑꯗꯨꯗꯤ
ꯑꯣ ꯍꯣꯏ ꯑꯁ ꯑꯗꯨꯃꯥꯏꯅ ꯇꯧꯕꯅ ꯐꯔꯦ
ꯍꯣꯏꯅꯦ ꯑꯩ ꯅꯍꯥꯟꯅ ꯇꯧꯁꯤꯜꯂꯨꯔꯦꯕ
ꯑꯥ
ꯑꯣ
ꯍꯧꯖꯤꯛꯀꯥꯟꯁꯤꯕꯨ ꯅꯨꯡꯁꯥ ꯁꯥꯕꯅꯤꯅ ꯀꯃꯥꯏ ꯀꯃꯥꯏꯅ ꯂꯦꯜꯂꯤꯒꯦ ꯃꯇꯝꯁꯦ
ꯑꯥꯁ ꯅꯨꯡꯁꯥ ꯁꯥꯕꯁꯦ ꯑꯗꯨꯝ ꯀꯥꯗꯩꯁꯨ ꯍꯦꯟꯗꯦ ꯐꯦꯟꯁꯦ ꯑꯗꯨꯝ ꯎꯉꯒ ꯐꯣꯟ ꯈꯔ ꯌꯦꯡ ꯋꯥꯔꯤ ꯈꯔ ꯁ ꯑꯗꯨꯅꯤ ꯑꯃꯨꯛ ꯆꯥ ꯑꯗꯩꯗꯤ ꯋꯥꯔ ꯑꯃꯨꯛ ꯇꯨꯝ ꯁꯤꯃꯛ ꯉꯥꯏ ꯍꯧꯖꯤꯛ ꯇꯧꯏꯚ ꯍꯥꯏꯕꯨ
ꯀꯣꯆꯤꯡ ꯑꯃ ꯆꯠꯄꯗꯨꯕꯨ ꯀꯃꯥꯏ ꯀꯃꯥꯏ ꯇꯧꯔꯤꯕ ꯍꯥꯏꯗꯤ ꯅꯨꯡ ꯑꯗꯨꯝ ꯆꯠꯂꯤꯕ꯭ꯔꯣ ꯍꯧꯖꯤꯛꯀꯥꯟꯁꯦ
ꯆꯠꯂꯤ ꯀꯆꯤꯡꯕꯨꯗꯤ ꯄꯨꯡ ꯅꯤꯄꯥꯟꯗꯩ ꯆꯠꯂꯦ ꯑꯗꯨꯒ ꯇꯔꯥ ꯃꯈꯥꯏ ꯑꯗꯨꯋꯥꯏꯗ ꯂꯣꯏ ꯍꯣꯏ ꯏꯍꯜꯂꯛ ꯀꯥꯟꯗ ꯄꯨꯡ ꯇꯔꯥꯃꯥꯊꯣꯏ ꯑꯗꯨꯋꯥꯏ ꯇꯥꯔꯦ ꯁꯠꯄꯇꯁ ꯑꯂꯤ ꯈꯣꯁꯤꯦꯡꯒꯦ ꯑꯗꯨꯣ
ꯑꯣ ꯑ ꯅꯨꯡꯁꯥ ꯁꯥꯕꯁꯤꯗ ꯅꯪ ꯑ ꯅꯨꯡꯉꯥꯏꯔꯝꯃꯣꯏꯅꯦ ꯍꯧꯖꯤꯛ ꯃꯇꯝꯁꯤꯅ ꯑꯩꯪ ꯅꯨꯡꯁꯥ ꯁꯥꯕ ꯃꯇꯝꯗꯅꯤ
ꯁꯥꯏ ꯆꯠꯈꯤꯕ ꯑꯗꯨꯝ ꯈꯔ ꯐꯩ ꯍꯜꯂꯛꯄꯒꯤ ꯇꯥꯟꯖꯥꯁꯤ ꯁꯤꯗꯅꯤ ꯁꯥꯔꯤ
ꯑꯗꯨ ꯅꯣꯏ ꯀꯣꯆꯤꯡꯗꯤ ꯑꯦꯁꯤ ꯊꯥꯗꯅꯦ ꯑꯦ ꯑꯁ ꯑꯦꯁꯤ ꯊꯥꯕꯅ ꯌꯥꯝ ꯅꯨꯡꯉꯥꯏꯔꯝꯗꯧ ꯃꯥꯜꯅꯤ
ꯀꯣꯆꯤꯡꯗꯤ ꯐ ꯑꯦꯁꯤꯅꯤ ꯍꯦ ꯑꯦꯁꯤꯅꯤ ꯖꯤ ꯂꯁ ꯑꯗꯨꯗꯤ ꯐꯠ ꯁꯥꯔꯒ ꯍꯥꯏꯗꯤ ꯑꯗꯨꯝ ꯂꯝꯕꯤꯗꯥꯡ ꯂꯥꯛꯄꯒꯤ ꯁꯥꯔꯝꯕꯁꯦ
ꯎꯝ
ꯀꯥꯗ ꯌꯧꯤ ꯀꯥꯟꯗ ꯈꯪꯅꯤꯡ ꯏꯪꯕꯤꯅꯤ
ꯑꯗꯨ
ꯑꯣ ꯈꯔ
ꯑꯦꯁꯤ ꯃꯅꯨꯡꯗ ꯂꯩꯔꯨꯔꯒ ꯊꯣꯛꯣꯂꯛꯀꯥꯟꯗꯗꯤ ꯑꯃꯨꯛ ꯑꯁ ꯋꯥꯈꯜ ꯑꯃ ꯄꯣꯛꯑꯝꯅꯦ ꯕꯪ ꯁꯥꯒꯠꯄꯒꯤ
ꯍꯣꯏ ꯑꯗꯨꯗꯗꯤ ꯀꯩ ꯍꯥꯏꯅꯤ ꯄꯨꯔꯥ ꯕ ꯃꯩꯁꯥꯅꯤ ꯁꯥꯒꯠꯜꯂꯤꯁꯤ ꯍꯧꯖꯤꯛꯀꯥꯟꯁꯤ ꯅꯨꯡꯁꯥꯁꯤꯅ ꯍꯥꯏꯁꯤꯅ ꯄꯨꯔꯥ ꯏꯁꯥ ꯀꯥꯊꯦꯛꯇꯣꯕ ꯁꯥꯏ
ꯑꯣ
ꯈꯔ ꯂꯩꯔꯗꯤ ꯅꯨꯡꯉꯥꯏꯔꯅꯤ ꯀꯣꯆꯤꯟꯁꯨ ꯑꯩꯈꯣꯏ ꯁꯣꯝ ꯅꯥꯀꯟꯗ ꯃꯣꯏꯒꯤ ꯃꯊꯛꯇ ꯀꯥ ꯍꯥꯡꯉꯦꯕꯀꯣ
ꯑ
ꯑꯗꯨꯗ ꯑꯦꯁꯤ ꯀꯩꯀꯩ ꯄꯥꯜꯂꯒ ꯂꯥꯏꯕ꯭ꯔꯦꯔꯤ ꯁꯦꯝꯃꯅꯤ ꯍꯥꯏꯕ
ꯑꯥ
ꯑꯗꯨ ꯍꯥꯏꯇꯥꯔꯦ ꯑꯩꯈꯣꯏ ꯀꯣꯆꯤꯡ ꯁꯥꯇ꯭ꯔꯅ ꯐ꯭ꯔꯤ ꯑꯣꯏꯗꯕ ꯍꯥꯏꯇꯥꯔꯦ
ꯑꯣ ꯂꯥꯏꯕ꯭ꯔꯦꯔꯤꯁ ꯂꯥꯏꯔꯤ ꯀꯛꯈꯤꯗꯣꯏꯣ ꯅꯠꯇ꯭ꯔꯅ ꯏꯁꯥꯒꯤ ꯇꯣꯉꯥꯟꯅ ꯄꯥꯖꯕ ꯑꯃꯔꯣ
ꯂꯥꯏꯔꯤꯛꯇꯤ ꯊꯝꯗꯧ ꯃꯥꯅꯤ ꯏꯁꯩꯥ ꯄꯥꯖꯕ ꯄꯥꯕ ꯂꯥꯛꯅꯕꯗꯣ ꯑꯗꯨ ꯑꯣꯏꯅ ꯑꯣꯏꯗꯧꯕ ꯃꯥꯜꯅꯤ
ꯑꯣ ꯑꯁ
ꯅꯨꯃꯤꯗꯥꯡ ꯄꯨꯡ ꯇꯔꯦꯠꯗꯤ ꯄꯥꯅ ꯂꯩꯌꯦ ꯂꯩꯌꯦ ꯑ ꯑꯩꯈꯣꯏ ꯀꯣꯆꯤꯡꯒꯤꯁꯨ ꯍꯥꯞꯄꯅꯤ ꯑꯗꯨ ꯍꯥꯏꯇꯥꯔꯦ ꯁꯥꯇ꯭ꯔ ꯍꯧꯖꯤꯛ ꯍꯧꯖꯤꯛ ꯀꯣꯆꯤꯡ ꯇꯣꯕ ꯃꯈꯩꯗꯅ ꯐ꯭ꯔꯤ ꯑꯣꯏꯍꯟꯕ ꯍꯥꯏꯇꯥꯔꯦ
ꯑꯣ ꯇꯂꯏ ꯀ ꯄꯌꯥ
ꯑꯗꯨꯝ ꯐꯗ
ꯑꯗꯨꯣꯗ ꯐꯃ ꯑꯃꯨꯨꯡꯒ ꯊꯥꯔꯗꯤ ꯅꯨꯡꯉꯥꯏꯗꯣꯏꯅꯤ ꯇꯨꯝꯃ ꯂꯩꯔꯗꯤ ꯅꯨꯡꯉꯥꯏꯔꯣꯏꯗ꯭ꯔꯣ
ꯑꯁ ꯑꯗꯨꯅꯤ ꯍꯥꯏꯗꯤ ꯂꯣꯡ ꯐꯥꯗꯣꯛꯁꯨ ꯑꯗꯨ ꯑꯗꯨꯝ ꯂꯥꯏꯃꯤꯔꯤ ꯑꯗꯨꯝꯕꯗꯨꯗꯤ ꯑꯗꯨꯝ ꯍꯥꯏꯇꯥꯔꯦ ꯐꯃꯨꯡꯃꯛ ꯊꯥꯗ꯭ꯔꯁꯨ ꯑꯗꯨꯗ ꯑꯗꯨꯝ ꯇꯨꯝꯅꯕꯁꯨ ꯌꯥꯎꯅꯕꯅꯦꯕ ꯃꯤ ꯑꯗꯨ
ꯎꯝ ꯑꯗꯨꯝ ꯐꯝꯅ ꯐꯝꯅ ꯑꯗꯨꯝ ꯇꯨꯝꯕꯤꯗꯣ
ꯍꯣꯏ ꯐꯝꯅ ꯐꯝꯅ ꯑꯗꯨꯝ ꯕꯦꯒꯇꯨ ꯀꯔꯤꯕ ꯑꯗꯨꯗꯣ ꯑꯗꯨꯝ ꯋꯥꯥꯊꯔ ꯇꯨꯝꯈꯤꯕꯗ ꯑꯗꯨꯝ ꯌꯥꯔꯛꯄꯣꯠꯅꯤ
ꯑꯣ
ꯑꯗꯨ ꯑꯗꯨꯃꯥꯏꯅ ꯇꯧꯕꯁꯤ ꯉꯛꯂꯤ ꯂꯩꯗꯅ ꯍꯣꯏ ꯉꯛꯂꯤꯒꯨꯝꯕꯗꯤ ꯈꯔꯗꯤ ꯅꯥꯒꯜꯂꯦꯕ꯫
ꯎꯝ꯫
ꯑꯗꯤ꯫ ꯐꯃꯨꯡꯗ ꯅꯨꯡꯉꯥꯏꯅ ꯇꯤꯡꯊꯣꯛꯑ ꯇꯨꯝꯈꯤꯕ ꯍꯥꯏꯁꯤ ꯅꯠꯇꯕꯨ ꯈꯔ ꯅꯨꯡꯉꯥꯏꯕ ꯍꯦꯜꯂꯤꯗꯅ꯫
ꯍꯣꯏ꯫ ꯑꯗꯨ ꯀꯩꯅꯣ ꯍꯥꯞꯄ ꯌꯥꯏꯗ ꯍꯣꯏ ꯀꯥ ꯑꯃ꯫ ꯉꯛꯂꯤ ꯍꯥꯞꯅꯕ ꯑꯃ ꯃꯣꯟ ꯃꯣꯟ ꯂꯥꯎꯕ ꯑꯃ ꯂꯩꯕꯗꯣ꯫
ꯑꯥ ꯑꯪ ꯈꯪꯉꯤ ꯈꯪꯉꯤ ꯑꯗꯨꯨꯝꯕꯗꯣ꯫
ꯑꯁ ꯑꯗꯨꯒꯨꯝꯕ ꯍꯥꯞꯆꯤꯜꯂꯒ ꯇꯨꯝꯃꯗꯤ ꯑꯗꯨꯁꯨ ꯑꯗꯨꯝ ꯌꯥꯕ ꯖꯥꯠꯅꯤꯗ ꯉꯥꯥꯛꯊꯔꯒꯀꯣ꯫ ꯑꯩꯁꯨ ꯑꯗꯨꯒꯤ ꯍꯧꯖꯤꯛꯀꯤ꯫ ꯉꯛꯂꯤ ꯍꯥꯞꯅꯕꯗꯣ ꯑꯝꯇꯪ ꯄꯥꯝꯃꯤ ꯍꯥꯏꯗꯤ ꯃꯣꯟꯃꯣꯟꯒ ꯂꯥꯎꯔ꯫ ꯑꯣꯏꯌꯦꯕ ꯑꯩ ꯊꯦꯡꯅꯕꯗ꯫
ꯑꯣꯟꯂꯥꯏꯟꯗꯒꯤ ꯀꯣꯛ ꯀꯧꯎ ꯀꯩꯅꯣ ꯑꯣꯟꯂꯥꯏꯟꯗ ꯍꯥꯟꯗꯤ ꯏꯍꯣꯡ ꯍꯣꯡꯕꯅꯤ ꯅ ꯀꯥ ꯑꯦꯃꯥꯖꯣꯟꯗ ꯍꯥꯟꯗꯤ ꯫ ꯆꯥꯝ ꯌꯥꯡꯈꯩ ꯆꯥꯅꯤꯗꯡ ꯄꯤꯒꯨꯝ ꯇꯧꯕꯅꯤ꯫
ꯑꯁ ꯄꯣꯠꯇꯨ ꯐꯔꯝꯒꯗ꯭ꯔꯅꯦ ꯍꯣꯡꯃꯜꯂꯤꯗ꯫
ꯑꯗꯨ ꯅꯠꯇꯦ ꯀꯩꯅꯣꯗ ꯈ꯭ꯋꯥꯏ ꯍꯣꯡꯕ ꯕꯤꯚꯤꯁꯥꯟꯜꯗ ꯌꯥꯎꯕꯅꯦ ꯕꯤꯚꯤꯁꯥꯟꯗ꯫
ꯑꯣ ꯕꯤꯁꯥ ꯍꯧꯖꯤꯛ ꯈꯪꯗꯦꯗꯁꯨ ꯃꯣꯏ ꯀ꯭ꯋꯥꯂꯤꯇꯤꯁꯤ ꯃꯈꯟ ꯃꯈꯟ ꯂꯩꯔꯝꯗꯧꯗꯤ ꯃꯥꯜꯂꯤ꯫
ꯕꯤꯚꯤꯁꯥꯟꯗ ꯌꯥꯎꯋꯦ ꯑꯗꯨ ꯕꯤꯚꯤꯁꯥꯟꯗꯁꯨ ꯌꯥꯝ ꯍꯣꯡꯉꯦ꯫ ꯑꯩ ꯀꯩꯗꯤ ꯂꯨꯄꯥ ꯆꯅꯤ ꯁꯨꯃꯥꯏꯅ ꯆꯅꯤ ꯆꯅꯤ ꯌꯥꯡꯈꯩ ꯁꯤꯔꯦꯟꯖꯇ ꯂꯣꯏ ꯂꯩꯔꯝꯒꯅꯤꯕꯤꯁꯜꯗꯁꯨ ꯫
ꯑꯣ ꯑꯗꯨꯝ ꯍꯥꯏꯗꯤ ꯏꯁꯄꯣꯟꯁ ꯃꯣꯏ ꯏꯁꯄꯣꯟꯁ ꯑꯣꯏꯕ꯭ꯔꯣ ꯅꯠꯇ꯭ꯔꯒꯅ꯫ ꯑꯃ ꯃꯔꯨ ꯃꯔꯨꯒ ꯑꯣꯏꯕ ꯖꯥꯠꯂꯣ ꯃꯅꯨꯡ ꯍꯥꯞ꯫
ꯅꯠꯇꯦ ꯅꯠꯇꯦ ꯏꯁꯄꯣꯟ ꯀꯩ ꯍꯥꯏꯅꯤ꯫ ꯂꯁꯤꯡꯒꯨꯝ ꯍꯥꯏꯗꯣꯏꯔꯥ ꯃꯣꯏ ꯑꯃ ꯃꯐꯣꯟ ꯑꯃ ꯂꯩꯗꯥꯏꯅꯦ ꯃꯔꯨ ꯃꯔꯨ ꯅꯠ꯫ ꯅꯠꯇꯕꯤ ꯐꯥꯏꯕꯔ ꯍꯥꯏꯗꯣꯏꯔꯥ ꯂꯁꯤꯡꯃꯛꯇꯤ ꯅꯠꯇ꯭ꯔꯦ ꯐꯥꯏꯕꯔ ꯑꯣꯏꯗꯣꯏꯅꯤ ꯃꯣꯏꯁꯦ꯫ ꯑꯗꯨꯝ ꯐꯇꯦ ꯑꯗꯨꯝ ꯌꯥꯝ ꯃꯣꯟꯕꯅꯤꯗ꯫
ꯑꯣ꯫ ꯊꯥꯏꯅ ꯑꯃ ꯊꯦꯡꯅꯈ꯭ꯔꯦꯅꯦ ꯍꯧꯖꯤꯛꯀꯤꯗꯨꯗꯅ ꯑꯃꯨꯛ ꯍꯧꯖꯤꯛꯀꯤ ꯐꯥꯏꯕꯔ ꯅꯠꯇꯕ ꯃꯥꯜꯂꯦꯕꯀꯣ꯫ ꯑꯩꯈꯣꯏ ꯑꯉꯥꯡ ꯑꯣꯏꯔꯤꯀꯥꯟꯗ꯫ ꯑꯉꯥꯡ ꯃꯆꯥꯗꯒꯒ ꯃꯣꯟ ꯈꯪꯍꯟꯕ ꯃꯣꯟ ꯃꯣꯟꯗ ꯀꯩꯅꯣꯝꯃ꯫ ꯃꯔꯨ ꯃꯔꯨ ꯑꯃ ꯂꯩꯕꯅꯤꯅꯦ꯫
ꯑꯗꯨꯅ ꯅꯍꯥꯟꯋꯥ ꯑꯩꯈꯣꯏ ꯃꯩꯇꯩ ꯀꯩꯅꯣꯗꯣ ꯀꯩ ꯇꯦꯔꯥ ꯍꯥꯏꯕ꯭ꯔꯥ꯫
ꯑꯣꯏ ꯇꯦꯔꯥ ꯑꯗꯨꯃꯥꯏꯅ ꯍꯥꯏꯒꯨ ꯇꯧꯕꯅꯤ꯫
ꯇꯦꯔꯥꯗꯤ ꯑꯩꯈꯣꯏ ꯀꯩꯅ ꯇꯧꯔꯤꯗꯦꯅ ꯑꯗꯣ ꯇꯦꯔꯥꯅ ꯑꯃꯨꯛ ꯃꯔꯨ ꯄꯥꯟꯕꯅꯦꯕ꯫
ꯎꯝ꯫
ꯍꯥꯏꯗꯤ ꯅꯍꯟ ꯋꯥꯏ ꯑꯍꯟ ꯃꯈꯩ ꯌꯨꯝꯒꯤ ꯃꯣꯠ ꯃꯈꯩꯗꯨ ꯇꯦꯔꯥꯒꯤ ꯃꯣꯠ ꯂꯣꯏ ꯑꯣꯏꯕꯅꯦꯕ꯫
ꯑ ꯑ꯫
ꯑꯗꯨꯒ ꯍꯥꯏꯇꯥꯔꯦ ꯇꯦꯔꯥꯗꯨ ꯄꯥꯊꯔꯀꯥꯟꯗ ꯃꯔꯨ ꯃꯔꯨ ꯉꯥꯛꯇ ꯉꯥꯏꯔꯀꯥꯟꯗ ꯑꯐꯨꯕꯗꯒꯥꯡ꯫ ꯃꯔꯨ ꯃꯔꯨ ꯉꯗꯤ ꯊꯣꯛꯂꯛꯇꯅ ꯌꯥꯝꯅ ꯇꯧꯕꯅꯦꯕ꯫
ꯑꯣ ꯑꯗꯨꯏ ꯃꯔꯨ ꯃꯔꯨꯗꯨꯗꯤ ꯈꯥꯡꯕ ꯌꯥꯝ ꯅꯨꯡꯉꯥꯏꯕꯅꯤ꯫
ꯑ ꯑꯗꯨꯅ ꯑꯩꯈꯣꯏ ꯀꯩꯅꯣ ꯑꯣꯏꯗꯣꯏꯅꯤ ꯇꯦꯔꯥ ꯑꯩꯈꯣꯏ꯫ ꯎ ꯄꯥꯝꯕꯤ ꯑꯣꯏꯅ ꯍꯧꯖꯕꯅꯦꯕ ꯑꯩꯈꯣꯏ ꯁꯤꯗ ꯃꯅꯤꯄꯨꯔꯗ꯫
ꯎ ꯎꯝ꯫
ꯑꯗꯨꯒꯤ ꯂꯣꯛꯑꯒ ꯇꯧꯒꯗꯧꯁꯤꯡꯁꯅꯤ ꯑꯗꯣ ꯍꯧꯖꯤꯛꯇꯤ ꯇꯦꯔꯥꯒ ꯍꯥꯏꯁꯤ꯫ ꯌꯥꯝꯁꯨ ꯇꯥꯡꯉꯕ ꯃꯥꯜꯂꯦꯕ ꯑꯗꯨ ꯄꯥꯛ ꯇꯧꯅꯗ꯭ꯔꯦꯗ ꯍꯧꯖꯤꯛꯇꯤ ꯐꯥꯏꯕꯋꯔꯗ ꯂꯣꯏ ꯆꯠꯅꯔꯦꯗꯅ꯫
ꯑꯣ ꯑꯗꯨꯏ ꯑꯗꯨ ꯑꯗꯨꯏ ꯇꯦꯔꯥꯗꯨꯅ ꯑꯃꯨꯛ ꯄꯥꯝꯃꯤꯅꯤꯅꯦ꯫ ꯍꯥꯏꯗꯤ ꯑꯗꯨꯅ ꯈꯔ ꯏꯪꯁꯨ ꯏꯪꯕꯗꯣ ꯁꯥꯒꯠꯇꯕꯗꯣ꯫
ꯁꯥꯒꯠꯇꯦ ꯑꯗꯨꯅ ꯅꯨꯡꯉꯥꯏ꯫
ꯎꯝ ꯍꯣꯏ ꯀꯥꯟꯗꯤ ꯑꯗꯨ ꯐꯪꯉꯝꯃꯔꯣꯏꯅ ꯇꯧꯔꯤꯁꯦ꯫
ꯍꯖꯤꯀꯥꯟ ꯍꯣꯏ ꯐꯪꯗꯕ ꯍꯥꯏꯁꯤ ꯁꯨꯝ ꯍꯤꯡꯒꯣꯜꯒꯨꯝꯕꯗ ꯇꯦꯔꯥ ꯍꯧꯅꯕ ꯌꯥꯎꯋꯤꯗꯅ꯫
ꯎꯝ꯫
ꯑꯗꯨꯝꯕꯗꯒꯤ ꯁꯤꯟꯅꯔꯒ ꯂꯣꯛꯄ ꯌꯥꯏ ꯑꯗꯩ ꯑꯩꯈꯣꯏ ꯂꯧꯗꯨꯁꯨ ꯇꯦꯔꯥ ꯑꯆꯧꯕ ꯑꯃ ꯍꯧꯕꯅꯤꯅꯦ ꯄꯥꯟꯗꯤ ꯄꯥꯟꯗ꯭ꯔꯦ ꯑꯩꯈꯣꯏꯗꯨꯗꯤ ꯆꯥꯎꯋꯤ
ꯀꯅꯥꯝ ꯍꯦꯛꯄꯤꯗ꯭ꯔꯕ ꯀꯅꯥꯝ ꯀꯩꯝ ꯁꯤꯟꯅꯗ꯭ꯔꯕꯣ
ꯍꯥꯏꯗꯤ ꯄꯥꯟꯕ ꯍꯧꯗ꯭ꯔꯦ ꯑꯗꯨ ꯈ꯭ꯋꯥꯏ ꯂꯨꯏꯁꯤ ꯄꯥꯜꯂꯁꯨ ꯍꯦꯛꯄꯁꯦ ꯕꯦꯔꯥ ꯌꯥꯝ ꯊꯥꯡꯕ ꯃꯥꯥꯟꯅꯗꯤ ꯄꯨꯔꯥ ꯄꯥꯝꯕꯤꯗꯨ ꯇꯤꯡꯈꯪ ꯉꯥꯛꯇꯅꯦꯕ
ꯑꯣ
ꯑꯗꯩ ꯇꯤꯡꯈꯪ ꯉꯥꯛꯇꯁꯨ ꯑꯣꯏꯔꯦ ꯋꯥꯡꯕꯅꯤꯅ ꯀꯅꯥꯅ ꯀꯥꯔ ꯍꯦꯛꯎꯗꯣꯏꯅꯣ ꯑꯗꯨꯅꯤ ꯈꯜꯂꯤꯁꯦ ꯑꯗꯩꯗꯤ ꯃꯨꯛ ꯃꯣꯏꯗꯤ ꯂꯣꯛꯍꯧꯗ꯭ꯔꯗꯤ ꯃꯇꯝ ꯂꯣ ꯃꯥꯥꯟꯅ ꯃꯇꯣꯝꯗ ꯀꯥꯞꯊꯣꯛꯈꯤꯕ ꯃꯥꯜꯂꯦꯕ ꯐꯛꯁꯨ ꯌꯥꯡꯃꯩ
ꯀꯥꯞꯊꯣꯛꯀꯦ ꯇꯧꯋꯦꯕ
ꯑꯗꯨꯅ ꯄꯨꯔꯥ ꯍꯦꯛꯄꯗꯨꯗꯤ ꯍꯥꯏꯗꯤ ꯑꯩꯈꯣꯏꯅ ꯍꯦꯛꯄꯗꯤ ꯑꯣꯏꯔꯔꯣꯏ ꯃꯤ ꯅꯦꯛꯉꯒ ꯐꯅ ꯎ ꯀꯥꯕ ꯍꯩꯕ ꯃꯤ ꯂꯩꯗꯅ ꯑꯂꯣꯏ ꯑꯍꯟ ꯑꯗꯨꯝꯕꯗ ꯍꯦꯟꯗ꯭ꯔꯗꯤ ꯋꯥꯡꯁꯨ ꯋꯥꯡꯉꯦ ꯑꯗꯣ ꯍꯧꯖꯤꯛꯇꯤ ꯇꯤꯡꯈꯪ ꯂꯣꯏ ꯑꯣꯏꯅ ꯌꯣꯝꯃꯦꯕ ꯇꯤꯡꯈꯪ ꯄꯨꯂꯞ ꯄꯥꯝꯕꯤꯗꯣ
ꯎꯝ ꯎꯝ
ꯑꯗꯣ ꯑꯍꯥꯟ ꯃꯀꯩꯅꯣ ꯍꯥꯏꯔ ꯀꯥꯟꯗ ꯍꯥꯏꯗꯤ ꯇꯤꯡꯈꯪꯗꯣ ꯑꯩꯈꯣꯏ ꯄꯥꯝꯕꯤ ꯂꯤꯖꯤꯜꯂ ꯀꯥꯟꯗꯨꯗꯗꯤ ꯀꯦꯟꯒꯦ ꯍꯥꯏꯌꯦꯕ ꯑꯗꯨꯍꯥꯏꯅ ꯑꯗꯨꯝ ꯇꯦꯔꯥ ꯄꯥꯜꯂꯀꯥꯟꯗꯗꯤ ꯂꯤꯔꯀꯥꯟꯗ ꯄꯥꯟꯕꯁꯤ ꯀꯨꯏꯅ ꯆꯪꯕ ꯃꯥꯜꯂꯦꯕ ꯇꯦꯔꯥꯁꯦ
ꯑꯣ
ꯑꯗꯨꯃꯥꯏꯅ ꯄꯜꯂꯀꯥꯟꯗꯗꯤ ꯇꯤꯡꯈꯪꯗꯣ ꯀꯦꯟꯅꯤꯀꯥꯟꯗꯗꯤ ꯍꯦꯛ ꯈꯣꯠꯄꯗꯨ ꯌꯥꯏꯑꯗꯤ ꯍꯥꯏ ꯑꯗꯣ ꯈꯪꯗꯦ ꯍꯧꯖꯤꯛꯀꯤ ꯑꯣꯏꯅꯗꯤ ꯑꯃꯨꯛ ꯇꯤꯡꯈꯪ ꯀꯩꯗꯤ ꯀꯦꯟꯗ꯭ꯔꯤꯕꯅꯤꯅ ꯄꯥꯟꯁꯨ ꯄꯥꯟꯗ꯭ꯔꯤ ꯀꯃꯥꯏꯅ ꯇꯧꯗꯣꯏꯅꯣꯗꯤ ꯈꯪꯗꯦ
ꯑꯗꯨꯅ ꯍꯦꯛꯀꯦ ꯍꯥꯏꯗꯤ ꯑꯣ ꯈꯔ ꯅꯣꯏ ꯍꯦꯛꯄ ꯌꯥꯔꯗꯤ ꯈꯔ ꯍꯦꯛꯆꯜꯂꯒ ꯊꯝꯖꯤꯟꯕ ꯌꯥꯏꯅ ꯍꯣꯏ ꯍꯣꯏ
ꯏꯁ ꯌꯥꯅꯤꯍꯦ ꯄꯥꯝꯕꯤ ꯆꯥꯎꯒꯔꯥꯖꯥꯠꯅꯤꯍꯦ ꯑꯗꯨꯝ ꯄꯥꯅꯗꯤ ꯑꯗꯨꯝ ꯐꯖꯅ ꯂꯣꯛꯅꯤ ꯑꯗꯨ ꯍꯦꯛꯄꯗꯨꯒꯤ ꯋꯥꯅꯤ ꯀꯃꯥꯏꯅ ꯍꯦꯛꯇꯣꯏꯅꯣ ꯂꯨꯏꯁꯦ
ꯆꯍꯤꯒꯨꯝꯕ ꯇꯧꯔꯒ ꯂꯥꯝꯃ ꯍꯦꯛꯄꯗꯤ
ꯆꯩꯅ ꯂꯥꯝꯕꯗꯣ ꯋꯥꯡꯕꯗꯨꯗꯤ ꯑꯗꯨꯛ ꯁꯥꯡꯕ ꯆꯩꯗꯨꯅ ꯊꯦꯡꯒꯠꯄꯗꯨꯗꯤ ꯀꯅꯥ ꯍꯥꯏꯔꯅꯤ ꯈꯔ ꯋꯥꯕꯗꯤ
ꯀꯩꯔꯥꯛꯀꯨꯝꯕ ꯊꯥꯔꯒ ꯀꯥꯈꯠꯂꯒ ꯇꯧꯕ ꯌꯥꯅꯤ ꯀꯩꯅꯣ
ꯀꯩꯔꯥꯛ ꯍꯣꯏ ꯑꯗꯨ ꯀꯩꯔꯥꯛ ꯊꯥꯔꯒ ꯈꯔ ꯀꯥꯈꯤꯕꯀꯣ ꯑꯗꯨ ꯈꯪꯗꯦ ꯀꯔꯤ ꯈꯨꯍꯦꯛ ꯍꯦꯛꯇꯣꯏꯅꯣ ꯍꯌꯦꯡ ꯄꯥꯜꯂꯀꯥꯟꯗ ꯃꯇꯝ ꯃꯇꯝ ꯑꯗꯨꯒꯤ ꯑꯣꯏꯅ ꯌꯦꯡ ꯇꯥꯔꯦꯗꯅ ꯀꯃꯥꯏꯅ ꯇꯧꯗꯣꯏꯅꯣꯗꯣ
ꯑꯣ ꯍꯣꯏꯁꯦ ꯃꯈꯟ ꯃꯈꯟ ꯌꯦꯡꯕ ꯍꯥꯏꯗꯨꯅꯦ ꯃꯇꯝ ꯃꯇꯝꯒꯤ
ꯑꯗꯣ ꯍꯥꯏꯗꯤ ꯐꯥꯜꯂꯛꯑꯗꯤ ꯍꯦꯛꯆꯟꯕꯅꯗꯤ ꯐꯪꯗꯣꯏꯅꯦꯕ ꯍꯧꯖꯤꯛ ꯇꯦꯔꯥ ꯒꯥꯔꯤꯁꯤꯗꯤ ꯄꯥꯛ ꯎꯅꯗ꯭ꯔꯦꯗꯅ ꯍꯧꯕ ꯑꯗꯩꯗꯤ ꯀꯩꯁꯨ ꯂꯩꯔꯨꯒꯦ ꯍꯥꯏꯔ ꯀꯥꯟꯗ ꯄꯥꯛ ꯐꯪꯉꯔꯣꯏꯗꯕ ꯄꯣꯠꯅꯤꯅ ꯃꯥ ꯂꯥꯛꯑꯗꯤ ꯍꯦꯛꯑꯒ ꯊꯝꯍꯧꯕꯅꯗꯤ ꯍꯣꯏ ꯐꯗꯣꯏꯅꯦꯕ
ꯎꯝ ꯃꯥꯅꯦ ꯍꯧꯖꯤꯛꯀꯥꯟꯗꯤ ꯐꯥꯏꯕꯔ ꯄ꯭ꯂꯥꯁꯇꯤꯛꯀꯤ ꯄ꯭ꯂꯥꯁꯇꯤꯛ ꯉꯥꯛꯇꯅ ꯍꯣꯟꯒ꯭ꯔꯦꯅꯦ
ꯍꯣꯟꯒꯔꯦ ꯑꯗꯨ ꯐꯥꯏꯕꯔ ꯌꯥꯡ ꯇꯥꯡꯗꯔꯣ ꯃꯣꯄꯥ ꯀꯥꯡꯗꯣ ꯂꯨꯄꯥ ꯂꯤꯁꯤꯡ ꯇꯔꯥꯃꯉꯥ ꯀꯨꯟꯒꯥ ꯍꯥꯏꯗꯅ
ꯃꯣꯝꯄꯥꯛꯂꯥ ꯍꯥꯏꯖꯦ
ꯍꯣꯏꯅꯦ ꯑꯗꯨꯃꯥꯏꯅ ꯍꯥꯏꯅꯤ ꯑꯆꯧꯕꯗꯣ
ꯑꯁ ꯃꯣꯝꯄꯥꯛꯀꯤ ꯃꯣꯝꯄꯥꯛꯀꯤ ꯑꯇꯥꯡꯕ ꯌꯥꯝ ꯂꯩꯗ ꯃꯥꯒꯤ ꯏꯁꯄꯣꯟꯁꯀꯤ ꯍꯥꯏꯗꯤ ꯏꯟꯗꯤꯌꯥꯟ ꯁꯤꯇꯤ ꯀꯨꯝꯕꯒꯤ ꯃꯇꯨꯡ ꯏꯟꯅꯒ ꯆꯠꯂꯦ ꯍꯥꯏꯕꯅꯤ ꯐꯤꯐꯇꯤꯟ ꯊꯥꯎꯖꯟꯒꯥꯏꯁꯤꯗꯤ ꯌꯥꯝꯅ ꯍꯣꯡꯉꯕ ꯆꯤꯡꯉꯝꯗꯧ ꯃꯥꯜꯂꯦ ꯑꯩꯅ ꯈꯟꯕꯗ
ꯑꯣ ꯃꯣꯏꯁꯦ ꯌꯥꯝ ꯌꯥꯝ ꯑꯄꯥꯛꯄ ꯑꯊꯥꯕ
ꯑꯗꯨꯗꯅ ꯑꯃꯨꯛꯄꯥ ꯍꯧꯖꯤꯛꯀꯤ ꯑꯊꯥꯕꯗꯣ ꯑꯃ ꯂꯩꯅꯤꯡꯉꯤ ꯑꯩ ꯐꯟꯄꯟ ꯆꯣꯡꯉꯁꯨ ꯑꯗꯨ ꯐꯤꯟ ꯐꯤꯟ ꯇꯣꯡꯉꯒ ꯑꯩꯁꯨ
ꯍꯣꯏ ꯑꯗꯨꯗꯤ ꯅꯨꯡꯉꯥꯏꯗꯣꯏ ꯅꯨꯡꯉꯥꯏ ꯌꯥꯝ ꯉꯥꯡ ꯄꯥꯒ ꯍꯥꯏ ꯀꯩ ꯍꯥꯏꯅꯤ ꯑꯗꯨꯗꯤ ꯃꯣꯏ ꯀꯥꯡꯊꯣꯟ ꯀꯥꯡ ꯊꯥꯗ꯭ꯔꯁꯨ ꯃꯈꯥꯗ ꯐꯅ ꯊꯥꯔ ꯇꯨꯝꯕꯁꯨ ꯑꯗꯨꯝ ꯍꯥꯏꯈꯤꯗꯅ
ꯃꯥꯅꯦ ꯑꯁ ꯑꯗꯨꯅꯦ ꯑꯩꯅ ꯄꯥꯝꯃꯤꯁꯦ ꯊꯔꯣ ꯃꯔꯨꯜꯂꯁꯨ ꯐꯃꯨꯡꯗꯩ ꯑꯣꯟꯊꯗ꯭ꯔꯦꯗꯅ
ꯍꯣꯏꯅꯦ ꯑꯃ ꯀꯥꯡꯒꯟ ꯑꯎꯄꯤ ꯑꯃ ꯂꯩꯇ꯭ꯔꯣ ꯃꯁꯥꯒꯤ ꯀꯥꯡꯁꯤ ꯎꯞꯁꯤꯟꯕꯤꯗꯨꯅ ꯑꯗꯨ ꯃꯁꯛ ꯈꯟꯖꯤꯜꯂꯒ ꯍꯥꯏꯇꯥꯔꯦ ꯀꯥꯡꯖꯗ ꯊꯥꯗꯕꯤꯗ ꯃꯈꯥꯗ ꯑꯃ ꯊꯥꯔꯒ ꯑꯣꯜꯂ ꯇꯨꯝꯕꯁ ꯑꯗꯨꯅꯤ ꯅꯨꯡꯉꯥꯏꯗꯣꯏꯅꯤ
ꯃꯥꯅꯦ ꯑꯗꯨꯃ ꯌꯥꯎꯈ꯭ꯔꯗꯤ ꯑꯁ ꯃꯄꯨꯡ ꯐꯥꯔꯦ ꯀꯩꯅꯣ
ꯎꯝ
ꯑꯗꯨ ꯎꯆꯤ ꯂꯩꯕꯗꯤ ꯌꯥꯔꯣꯏ ꯃꯐꯝꯁꯦ
ꯌꯥꯔꯣꯏ ꯍꯥꯏꯗꯤ ꯃꯈꯥ ꯊꯥꯕꯅꯤꯅ ꯎꯆꯒꯨꯝꯕꯗ ꯆꯤꯡꯊꯠꯄ ꯈꯣꯠꯄ ꯇꯧꯔꯗꯤ
ꯍꯣꯏ ꯎꯆꯤꯗꯔꯗꯤ ꯁꯣꯛꯀꯅꯤꯕ ꯇꯧꯔꯛꯀꯅꯤ ꯐꯔꯛ ꯇꯥꯔꯛꯀꯅꯤꯕ
ꯑꯩꯗ ꯍꯁ ꯀꯥꯁꯤ ꯎ ꯎꯆꯁꯤꯕꯅꯤ ꯄꯥꯛ ꯎꯅꯈꯤꯗ꯭ꯔꯦ ꯎꯈꯤꯗ꯭ꯔꯦ ꯍꯥꯏꯗꯤ ꯁꯨꯝ ꯃꯤꯟ ꯀꯗꯤ ꯀꯩꯒꯨꯝꯕꯗꯕꯨꯗꯤ ꯌꯥꯝ ꯂꯩꯩꯅꯀꯣ ꯌꯨꯝꯗꯗꯤ ꯀꯩꯗꯗꯤ ꯄꯥꯛꯇꯤ ꯐꯤꯔꯣꯟꯜꯁꯤ ꯊꯛꯄ ꯍꯥꯏꯔꯗꯤ ꯊꯦꯡꯅꯗ꯭ꯔꯦꯗ ꯅꯍꯥꯋꯥꯏ ꯀꯃꯥꯏꯅ
ꯎꯝ ꯈꯪꯅꯤ ꯍꯣꯏ ꯈꯔ ꯈꯔ ꯂꯩꯕ ꯎꯌꯨ ꯑꯩꯁ ꯑꯩ ꯀꯥꯥꯁꯦ ꯅꯍꯥꯟ ꯎꯆꯤ ꯃꯆꯥ ꯑꯃ ꯄꯨꯔꯝꯃꯤꯅꯦ ꯎꯆꯤꯗ ꯎꯆꯤꯗꯤ ꯑꯣꯏꯗꯣꯏꯅꯦ ꯑ ꯈꯪꯗꯦꯅ ꯃꯈꯨꯟꯗꯤ ꯀꯋꯥꯏ ꯂꯩꯔꯤꯅꯣ ꯃꯈꯨꯟ ꯂꯩꯔꯨꯝꯗꯤ ꯊꯣꯛꯇꯕꯅꯤ ꯁ꯭ꯋꯥꯏꯁꯤꯗ
ꯀꯩꯅꯣꯒ ꯐꯤꯔꯣꯜꯒ ꯌꯥꯟꯕꯁꯤ ꯐꯅ ꯆꯤꯛꯈꯥꯏꯕꯅꯦꯕ ꯎꯆꯁꯤꯦ ꯑꯣꯣꯡ ꯃꯥꯥꯟꯅꯅ
ꯑꯗꯨꯅꯦ ꯑꯁ ꯇꯨꯝꯃꯤ ꯌꯥꯏ ꯑꯗꯨꯅꯤ ꯕꯦꯔꯥ ꯀꯥꯔꯛꯀꯗ꯭ꯔꯅ ꯑꯩꯅ ꯅꯨꯡꯇꯥꯟꯊꯣꯛꯅꯤꯡꯕꯅꯤ ꯀ ꯂꯩꯅꯣ ꯈꯪꯗꯦ
ꯑꯗꯨ ꯎꯆ ꯂꯩꯇꯅꯕ ꯀꯦ ꯀꯥꯡ ꯂꯩꯕꯅꯦꯕ ꯌꯨꯝꯗꯣ ꯀꯛꯊꯣꯛ ꯀꯦꯛꯇꯣ ꯀꯛ ꯊꯝꯕ ꯍꯥꯏꯇꯥꯔꯦ ꯁꯤ ꯌ ꯍꯣꯖꯤꯃꯦ ꯂꯩꯕ
ꯀꯨ ꯏꯁꯤꯗꯦꯔ
ꯍꯣꯏ ꯀꯦꯛ ꯍꯥꯏꯗꯣ ꯄꯣꯏꯖꯟ ꯑꯣꯏꯗꯣꯏꯅꯦ ꯍꯣꯏ ꯑꯗꯨ
ꯑꯣ ꯍꯧ ꯎꯆꯖꯤꯤꯅ ꯆꯥꯍꯜꯂꯒ ꯁꯤꯗꯅꯦꯕꯀꯣ
ꯍꯣꯏ
ꯑꯗꯩ ꯎꯆꯤꯁꯤꯗ ꯑꯃꯨꯛ ꯈꯔ ꯄꯪꯉꯤꯅꯦ ꯎꯇꯤꯟꯁꯤꯗꯤ ꯁꯤꯡꯉꯤꯅꯦ
ꯁꯤꯡꯉꯤ ꯑꯣ ꯎꯇꯤꯟꯗꯨ ꯃꯇꯝꯝꯗꯤ ꯅꯟ ꯊꯤꯕꯅꯤꯍꯦ
ꯑꯩ ꯁꯨꯇꯤꯟ ꯃꯅꯝ ꯄꯦꯟꯕꯖꯥꯠꯅꯤꯗꯦ ꯐꯖꯅ ꯅꯝꯊꯤꯕꯅꯤ ꯎꯆꯤꯅ ꯑꯃꯨꯛ ꯈꯤꯇꯪ ꯐꯩ ꯃꯅ ꯐ ꯑꯗꯨꯝ ꯎꯆꯤ ꯃꯁꯛ ꯁꯦꯡ ꯅꯨꯡꯁꯤꯕ ꯑꯃꯁꯨ ꯌꯥꯎꯅꯤ ꯍꯥꯏꯗꯤ ꯃꯅꯥꯒ ꯐꯜꯂꯒꯀꯣ
ꯑꯪ ꯐꯝꯅꯤ